ꯂꯥꯛꯑꯣ
ꯎꯝ
ꯍꯧꯒꯠ ꯂꯕꯣ
ꯍꯧꯒꯠꯂꯦꯍꯦ
ꯆꯥꯛ ꯌꯦꯟꯁꯥꯡ‌ ꯊꯣꯡꯉꯕꯣ ꯑꯗꯨꯗꯤ
ꯍꯣꯏ ꯂꯣꯏꯔꯦ ꯆꯅꯕ ꯈꯛ ꯉꯥꯏꯔꯦ
ꯎꯝ ꯀꯅꯥꯅ ꯆꯥꯛ ꯊꯣꯡꯉꯤꯅꯣ ꯅꯣꯏ
ꯑꯩꯅ ꯊꯣꯡꯉꯤꯕ
ꯌꯥꯝ ꯃꯔꯝ ꯃꯣꯛꯏꯅ ꯅꯪꯗꯤ ꯀꯔꯤ ꯃꯊꯦꯜ ꯊꯣꯡꯈ꯭ꯔꯒꯦ
ꯗꯥꯜꯒ ꯉꯥꯀꯧꯇ
ꯑꯁ ꯑꯍꯥꯎꯕꯅꯤꯅꯦ ꯑꯗꯨꯗꯤ
ꯌꯥꯝꯅꯗꯤ ꯅꯠꯇꯦꯗ
ꯑꯍꯥꯎꯕꯅꯤ ꯗꯥꯜꯒ
ꯉꯥ ꯀꯧꯇꯥꯒ
ꯉꯔꯥꯡꯒꯤ ꯌꯦꯟꯖꯥꯡ ꯑꯣꯏꯅ ꯆꯥꯔꯦ
ꯉꯔꯥꯡ ꯌꯦꯟꯖꯡ ꯀꯩ ꯏꯖꯡ ꯑꯣꯏꯒꯦ
ꯉꯔꯥꯡꯁꯦ ꯉꯥ ꯊꯣꯡꯕ ꯑꯣꯏꯕ
ꯁꯕꯥꯁ
ꯎꯝ
ꯊꯤꯂꯛꯄ ꯌꯥꯏꯅ
ꯊꯤꯜꯂꯛꯀꯦ ꯇꯧꯕꯅꯦ ꯑꯗꯣ ꯐꯔꯛ ꯇꯥꯔꯕ ꯑꯩꯁꯦ
ꯎꯝ
ꯅꯣꯡꯃ ꯐꯖꯅ ꯊꯣꯉꯒ ꯊꯤꯂꯛꯀꯦ ꯉꯁꯤꯗꯤ ꯐꯔꯛ ꯇꯥꯔꯦꯕ ꯀꯩꯗꯧꯔ ꯂꯩꯕ꯭ꯔꯣ ꯍꯧꯖꯤꯛꯇꯤ ꯅꯪ
ꯀꯩꯕ
ꯍꯧꯖꯤꯛꯇꯤ ꯀꯔꯤ ꯇꯧꯔꯒ ꯂꯩꯕ꯭ꯔꯥ ꯍꯥꯏꯕ
ꯂꯩꯌꯦ
ꯎꯝ
ꯃꯪ ꯅꯨꯡꯉꯥꯏꯕ꯭ꯔꯣ
ꯎꯝ ꯅꯨꯡꯉꯥꯏꯃꯟꯗꯅ ꯑꯁ ꯑꯗꯨ ꯍꯥꯏꯔꯒ ꯑꯩꯒꯤ ꯃꯪꯗ ꯀꯩꯅꯣ ꯇꯧꯋꯤꯅꯦ
ꯑꯥꯝ
ꯀꯩ ꯍꯥꯏꯅꯤ ꯃꯤꯁꯦ
ꯎꯝ
ꯁꯤꯔꯦ ꯍꯥꯏꯔꯒ ꯂꯩ ꯁꯤꯔꯦ ꯍꯥꯏꯕꯅ ꯃꯤꯁꯦ ꯑꯩꯒꯤ ꯏꯅꯥꯛꯇ ꯑꯗꯨꯝ ꯂꯩꯕ ꯑꯗꯨꯒ ꯃꯥꯒꯤ ꯐꯤꯔꯋꯦꯜꯅꯤ ꯍꯥꯏꯔꯒ ꯑꯩꯈꯣꯏꯗ ꯂꯥꯛꯑꯒ ꯂꯩꯔꯝꯕꯅꯦꯕ ꯑꯗꯨ ꯃꯥ ꯑꯩꯒꯤ ꯃꯅꯥꯛꯇ ꯑꯗꯨꯝ ꯐꯝꯔꯩ ꯑ ꯆꯁꯦ ꯈꯣꯠꯁꯦ ꯑꯗꯨꯝ ꯍꯥꯏꯅꯔꯝꯕ ꯑꯩꯉꯣꯟꯗ ꯀꯩꯒꯤ ꯀꯩ ꯑꯣꯏꯖꯠꯅꯣꯁꯤ ꯈꯪꯗꯦ ꯃꯪꯁꯦ
ꯑꯣꯏꯖꯠꯅꯣ
ꯈꯪꯗꯦ ꯑꯗꯣ ꯑꯗꯨ ꯃꯤꯗꯣ ꯃꯥꯗꯣ ꯂꯩꯇ꯭ꯔꯦ ꯈꯣꯠꯇ꯭ꯔꯦꯒ ꯍꯥꯏꯔꯒ ꯃꯥꯗꯨ ꯗ꯭ꯔꯦꯁꯁꯤꯡꯒꯁꯤ ꯅꯩꯔꯒ ꯊꯣꯛꯂꯛꯄ ꯋꯥꯅꯤꯗ ꯀꯔꯤ ꯃꯇꯧꯅꯣꯒ ꯈꯔ ꯌꯦꯡꯉꯕꯅꯤ ꯑꯗꯣ ꯀꯩꯅꯥꯁꯨ ꯅꯠꯇꯦꯅꯦ ꯎꯝ ꯅꯣꯏꯁꯦ
ꯑꯣꯟꯊꯣꯛꯄꯅꯤꯗ
ꯎꯝ ꯉꯛꯏꯅꯤ ꯑꯩ
ꯑꯗꯩꯗꯤ ꯀꯝ ꯀ ꯈꯕ ꯑꯩꯗꯤ ꯃꯤꯀꯞ ꯊꯣꯛꯑꯦ ꯍꯨꯝ ꯃꯥꯡꯅ ꯈꯪꯗꯦ
ꯑ ꯑꯗꯨꯒꯤꯅꯦ ꯅꯪ ꯂꯥꯏ ꯈꯨꯔꯨꯝꯒꯗꯝꯅꯤ ꯀꯩꯅꯣ
ꯑꯝ ꯑꯗꯒꯤ ꯃꯪꯒ ꯑꯃꯗꯨꯅ ꯅꯣꯏ ꯈꯨꯜ ꯈꯨꯜꯒꯤ ꯅꯨꯄꯤ ꯑꯃꯅꯦ ꯃꯁꯝꯒꯁꯦ ꯀꯛꯑꯒ ꯅꯨꯄꯥꯒꯤ ꯇꯥꯏꯞꯇ ꯇꯧ ꯂꯩꯔꯝꯕ ꯀꯔꯤ ꯃꯇꯧꯅꯣ ꯫ ꯀꯩꯇꯧ ꯂꯩꯔꯤꯃ‌ꯣ ꯑꯩꯗꯨ ꯀꯁꯃꯥꯏꯟ ꯇꯧꯕ ꯁꯃꯥꯏ ꯇꯧ ꯍꯥꯔꯛꯄ ꯫ ꯑꯣ ꯑꯗꯨꯗꯣ ꯑꯗꯨꯒꯤ ꯃꯪꯗ‌ꯣ ꯈꯨꯋꯥꯗꯨꯗꯤ ꯏꯝꯃꯥ ꯫ ꯕꯤꯔꯥꯅꯤ ꯃꯪꯗ ꯁꯝ ꯀꯛꯑꯒ ꯂꯩꯕꯁꯦ ꯐꯠꯇꯦ ꯍꯥꯏ ꯫
ꯐꯠꯇꯝꯅ‌ꯦ ꯎꯝ
ꯗꯨꯕꯨ ꯈꯪꯗ‌ꯦ
ꯆꯥꯛ ꯆꯥꯈꯤꯔꯣꯏꯗ꯭ꯔꯣ?
ꯎꯝ ꯑꯩꯕꯨꯗꯤ ꯀ꯭ꯂꯥꯁ ꯃꯐꯝꯗ ꯂꯩꯔꯤꯌ‌ꯦ ꯫
ꯍꯥꯥ
ꯀ꯭ꯂꯥꯁ ꯃꯐꯝꯗ ꯂꯩꯔꯤꯌ‌‌ꯦꯕ ꯫
ꯎꯝ
ꯀ꯭ꯂꯥꯁ
ꯀꯔꯤ ꯀꯔꯤ ꯀ꯭ꯂꯥꯁ ꯆꯠꯄ꯭ꯔꯣ?
ꯀꯝꯄ꯭ꯌꯨꯇꯔ ꯀ꯭ꯂꯥꯁꯅꯤꯅ ꯁꯨꯝ ꯌꯨꯝꯗ ꯂꯩꯕꯗꯨ ꯕꯣꯔꯤꯡ ꯑꯣꯏꯕꯒꯤ ꯁꯨꯝ ꯆꯠꯄ ꯫
ꯑꯌꯨꯛꯇ ꯂꯧꯕ꯭ꯔꯥ ꯄꯨꯡ ꯀꯌꯥꯗꯩ?
ꯑꯌꯨꯛꯇ ꯂꯧꯕꯅ‌‌ꯦ ꯑꯌꯨꯛꯁꯦ ꯍꯥꯟꯅꯗꯤ ꯑꯁ ꯉꯟꯅ ꯂꯧꯕꯅꯦ ꯑꯗꯨ ꯑꯩꯗꯣ ꯐꯔꯛ ꯇꯔꯕꯥ ꯑꯥ ꯇꯨꯏꯁꯟ ꯇꯧꯕꯅꯦ ꯈꯣꯠꯄꯅꯦ ꯇꯧꯕꯗꯨꯗ ꯫ ꯄꯨꯡ ꯈꯔ ꯊꯦꯡꯅ ꯑꯃꯨꯛ ꯇꯧꯔꯦ ꯃꯥꯄꯟꯐꯥꯎ ꯫ ꯋꯥꯟ ꯑꯋꯥꯔꯁ ꯈꯛꯇꯅꯤꯗ ꯫ ꯀꯝꯄ꯭ꯌꯨꯇꯔꯕꯨꯗꯤ ꯑꯗꯨꯗ ꯑꯣꯖꯥ ꯂꯥꯛꯇꯕ ꯫ ꯁꯨꯝ ꯂꯩꯕꯅꯤꯅ ꯑꯇꯣꯞꯄꯕꯨꯗꯤ ꯎꯝ ꯃꯥꯒꯤ ꯊꯣꯛꯊꯣꯛꯄ ꯃꯦꯠ
ꯌꯥꯝ ꯐꯩ ꯌꯥꯝ ꯐꯩ ꯫
ꯑꯗꯨꯗ ꯑꯁ ꯐꯔꯝꯃ
ꯇꯝꯁꯤꯟꯕꯁꯦ ꯃꯥꯡꯗꯕꯅꯤ ꯫ ꯍꯩ ꯍꯧꯒꯗꯕꯅꯦ ꯂꯣꯏꯅ ꯫
ꯀꯥꯏ ꯂꯩ ꯆꯟꯅꯐꯝ ꯂꯩꯇ‌‌ꯦꯅꯦ ꯫
ꯀꯥꯟꯅꯥꯕꯅꯤ ꯍ‌ꯦ ꯫
ꯎꯝ ꯀꯅꯥꯗꯦ ꯈꯪꯗꯕꯩꯅꯤ ꯅꯪ ꯫ ꯁꯤꯁ ꯈꯪꯗꯕꯩꯅꯤ ꯃꯤ ꯫
ꯌꯥꯝ ꯀꯥꯟꯅꯕꯅꯦ ꯈ‌ꯣꯏꯗꯤ ꯑꯗꯨꯁꯨ ꯇꯝꯍꯧꯗꯦ ꯫ ꯃꯤꯔꯦꯝ ꯑꯣꯏꯔꯒ ꯂꯩ ꯑꯩꯈꯣꯏꯁꯦ ꯫
ꯀꯥꯟꯅꯕ ꯀꯥꯟꯅꯗꯕꯗꯨꯏ ꯋꯥ ꯅꯠꯇꯦꯗ ꯁꯥꯔꯇꯤꯐꯤꯀꯦꯠ ꯌꯥꯝ ꯐꯪꯉꯁꯨ ꯀꯔꯤꯝ ꯀꯥꯟꯅꯗꯦ ꯍꯥꯏꯕ ꯎꯝ ꯆꯟꯅꯐꯝ ꯂꯩꯗꯕ ꯍꯥꯏꯇꯥꯔꯦ ꯫
ꯍꯩ ꯍꯧꯔ ꯂꯣꯏꯔ‌ꯦ ꯏꯁꯥ ꯫
ꯎꯝ ꯃꯇꯝꯗꯤ ꯃꯥꯡꯉꯤꯗꯅ ꯍꯩꯍꯧꯔꯁꯨ ꯫
ꯃꯇꯝ ꯃꯥꯡꯗꯦꯗ ꯇꯝꯕꯕꯨ ꯫
ꯎꯝ ꯃꯥꯡꯉꯦ ꯑꯩꯗꯤ ꯫
ꯊꯕꯛ ꯆꯀꯗ꯭ꯔꯣ?
ꯑꯥꯎ ꯆꯥꯠꯀꯅꯤ ꯅꯪꯗꯤ ꯀꯔꯤ? ꯅꯠꯇ꯭ꯔ‌ꯣ
ꯑꯁ ꯑꯩꯕꯨꯗ ꯌꯨꯝꯗ ꯑꯗꯨꯝ ꯂꯩꯗ ꯂꯩꯔꯁꯨ ꯑꯁ ꯈꯪꯗꯦ ꯫ ꯊꯕꯛ ꯈꯨꯆꯤꯟꯁꯤꯅ ꯑꯁꯁ ꯊꯕꯛ ꯌꯥꯝ ꯆꯤꯜꯂꯤ ꯍꯥꯏꯇꯥꯔꯦ ꯇꯤꯚꯤ ꯌꯦꯡꯅꯕ ꯊꯕꯛ ꯆꯤꯜꯂꯤꯕꯥ
ꯀꯩ ꯋꯥ
ꯆꯥꯛ ꯍꯤꯟꯖꯥꯥꯡ ꯗꯣ
ꯇꯣꯔ
ꯊꯣꯡꯕ ꯂꯣꯏꯅꯒ ꯆꯠꯂꯤꯔꯥ ꯍꯥꯏꯕ ꯅꯪꯗꯣ
ꯍꯣꯏ ꯉꯁꯤꯗꯣ ꯎꯝ ꯑꯩꯈꯣꯏ ꯕꯨꯕꯣꯛ ꯍꯣꯏꯗꯣ ꯕꯣꯜ ꯌꯦꯡꯕꯗꯨꯗ ꯑꯩ ꯑꯩꯅ ꯍꯤꯟꯖꯥꯡ ꯊꯣꯡꯗꯣꯛꯄꯤꯕ
ꯆꯥꯛꯄꯨꯗꯤ ꯍꯦꯛ ꯊꯣꯡꯉꯦꯗ ꯑꯗꯨꯗꯩꯗꯤ ꯃꯣꯏ ꯕꯣꯜ ꯌꯦꯡꯕꯗꯨꯗ ꯅꯨꯡꯉꯥꯏꯇꯦꯅ ꯏꯟꯖꯥꯡꯗꯣ ꯑꯃꯨꯛ ꯊꯣꯡꯗꯣꯛꯄꯤꯔꯕ
ꯌꯥꯝ ꯐꯩꯌꯦ ꯌꯥꯝ ꯐꯩ
ꯑꯩꯅ ꯕꯣꯜ ꯌꯦꯡꯅꯤꯡꯗꯕ ꯍꯥꯏꯇꯥꯔꯦ ꯑꯗꯨꯅ ꯌꯦꯇ ꯑꯩꯅ ꯕꯣꯜ ꯌꯦꯡꯒꯟꯗꯦ ꯈꯣꯏ ꯄꯨꯜꯂꯞ ꯊꯣꯡꯉꯦ ꯗ ꯑꯩꯈꯣꯏ ꯄꯨ ꯄꯨꯅ ꯊꯣꯡꯗꯧꯔꯤꯕ ꯃꯥꯁꯨ ꯌꯦꯡꯕ ꯑꯗꯨꯑꯣꯏꯁꯨ ꯂꯣꯏꯔꯒꯀꯣ ꯊꯣꯡꯗꯧꯔꯤꯕꯅꯤꯅ
ꯑꯁ ꯉꯁꯤ ꯈꯨꯠꯁꯥꯗꯨꯗꯤ ꯏꯃꯥꯏ ꯄꯦꯝꯃ ꯍꯦꯛ ꯍꯧꯒꯠꯄꯒ ꯁꯥꯏꯌꯦ
ꯑ
ꯅꯣꯏꯁꯨ ꯁꯥꯕ꯭ꯔꯣ
ꯀꯩ ꯇꯨꯡꯕ ꯐꯥꯎ ꯌꯥꯗꯦ ꯅꯨꯡꯗꯥꯡ ꯐꯥꯎ ꯁꯃꯟꯗꯅ
ꯑꯥ ꯑꯗꯨꯃꯥꯏ ꯇꯧꯋꯦ
ꯍꯨꯃꯥꯡꯅ ꯄꯨꯡꯂꯞ ꯂꯨꯞꯄꯒꯅꯤ ꯅꯦ ꯇꯨꯝꯃꯤꯗꯣ
ꯑꯃꯨꯛ ꯃꯨꯊꯠꯂꯗꯤ ꯍꯦꯟꯅ
ꯑ
ꯌꯨꯝ ꯆꯠꯈꯤꯔꯣꯏꯗ꯭ꯔꯣ ꯄꯨꯡ ꯀꯌꯥꯏꯗ ꯂꯣꯏꯕꯅꯣ
ꯆꯠꯈꯤꯔꯣꯏꯗ ꯔꯨꯝꯕꯨꯗꯤ ꯋꯥꯠꯂꯤ
ꯁꯥꯏꯌꯦ ꯁꯥꯏꯌꯦ ꯃꯤ ꯁꯤꯒꯦ ꯇꯧꯋꯦ
ꯎꯝ ꯀꯩꯒꯤ ꯍꯥ
ꯀꯩꯒꯤꯅꯣ ꯁꯤꯒꯦ ꯇꯧꯔꯤꯗꯨꯕꯨ ꯍꯥꯥ
ꯍꯥꯥ
ꯀꯩ ꯍꯥꯏꯅꫭ ꯇꯥꯗꯦ
ꯇꯥꯗꯕ꯭ꯔꯣꯅꯦ ꯑꯩꯗꯤ ꯅꯪ ꯇꯥꯔꯝꯃꯅꯤꯅ ꯏꯊꯟꯇ ꯄꯪꯉꯥꯡ ꯉꯥꯡ ꯂꯩꯔꯦꯅꯦ ꯇꯥꯔꯝꯃꯅꯤꯅ ꯑꯩꯗꯤ
ꯑꯦ
ꯀꯥ ꯃꯅꯨꯡꯗ ꯈꯇꯪ ꯂꯩꯕꯅꯤꯅ ꯁꯥꯏꯌꯦꯕ
ꯑꯣ ꯐꯩꯅꯦ ꯃꯄꯥꯟ ꯃꯄꯥꯟꯗꯣ ꯈꯔ ꯈꯔ ꯊꯣꯛꯑꯣ ꯑꯗꯨꯗꯤ
ꯊꫭꯛꯐꯝ ꯂꯩꯇꯦꯅꯦ ꯃꯄꯥꯟꯁꯦ
ꯅꯣꯏ ꯃꯐꯝꯗꯣ ꯃꯤ ꯃꯌꯥꯝ ꯂꯩꯔꯝꯒꯅꯤꯀꯣ
ꯑꯥ
ꯐꯩꯅꯦ ꯍꯧꯖꯤꯛꯇꯤ ꯅꯊꯟ ꯂꯩꯕ꯭ꯔꫭ
ꯍꯥ ꯏꯊꯟꯇꯥ ꯂꯩꯌꯦ ꯍꯧꯖꯤꯛꯇꯤ
ꯑꯣ ꯐꯩꯅꯦ
ꯏꯊꯟꯇꯥ ꯂꯩ ꯎꯝ꯫
ꯆꯥꯛꯇꯤ ꯆꯥꯔꯕ ꯅꯠꯇ꯭ꯔꯣ
ꯆꯥꯗ꯭ꯔꯤꯌꯦ ꯉꯥꯏꯍꯥꯛ ꯂꯩꯔꯗꯤ ꯆꯥꯈ꯭ꯔꯥꯅꯤ
ꯎꯝ꯫ ꯐꯩ
ꯅꯊꯟꯇꯥ ꯂꯩꯕꯒꯤꯔꫭ ꯌꯥꯝ ꯏꯪꯅ ꯆꯤꯛꯑꯦꯅ ꯅꯊꯟꯇꯥ ꯂꯩꯕ꯭ꯔꯥ ꯍꯧꯖꯤꯛꯁꯦ ꯌꯥꯝ ꯃꯤ ꯃꯈꯣꯟ ꯇꯥꯗ꯭ꯔꯤꯕ
ꯃꯤ ꯌꯥꯝ ꯂꯩꯌꯦ
ꯑꫭ ꯏꯆꯤꯛ ꯆꯤꯛꯄꯗꯨꯗ ꯑ ꯂꯩ ꯂꯩꯕꯝ ꯃꯥꯜꯂꯦꯕ
ꯉꯔꯥꯡ ꯀꯩꯅꯣ ꯄꯣꯛꯑꯣ ꯊꯝꯆꯦꯠ ꯈꯪꯉꯤꯀꯣ
ꯑꯥ
ꯊꯝꯖꯦꯠ ꯄꯨꯔꯛ ꯏ ꯅꯤꯅꯦ
ꯎꯝ꯫ ꯌꯥꯝ ꯐꯩꯅꯦ
ꯄꯨꯔꯛꯄꯅꯤꯅꯦ ꯎꯝ ꯆꯥꯔꯦ ꯆꯥꯔꯕꯅꯤꯅ ꯍꯧꯔꯦ
ꯀꯣꯏ ꯆꯠꯂꯨꯁꯤꯔꫭ
ꯍꯥ
ꯀꯣꯏꯕ ꯆꯠꯂꯨꯁꯤꯔꫭ
ꯆꯠꯁꯦ ꯂꯥꯛꯑꯣ ꯀꫭꯏꯔꯨꯁꯦ
ꯅꯪ ꯎ ꯀ ꯐꯔꯤꯗꯤ ꯁꯨꯛꯀꯤ ꯃꯇꯝꯗ ꯂꯩꯕ꯭ꯔꯣ ꯍꯥꯏꯕꯗꯤ ꯑꯦꯕꯦꯜ ꯋꯤꯛꯇ ꯑꯣꯐ ꯀꯨꯝꯕ ꯂꯩꯕ꯭ꯔꯥꯅꯣ ꯑꯣ ꯀꯔꯤ ꯅꯨꯃꯤꯠ ꯀꯔꯤ ꯅꯨꯃꯤꯠꯇ ꯂꯩꯒꯦ
ꯅꯤꯡꯊꯧ ꯀꯥꯕꯗ
ꯃꯟꯗꯤꯗꯣ
ꯎꯝ
ꯀꯩꯒꯤꯅꯣ ꯅꯪꯅ ꯃꯨꯟꯗꯦꯗ ꯂꯧꯔꯤꯗꯅ
ꯅꯣꯡꯃꯥꯏꯖꯤꯡꯁꯦ ꯅꯣꯡꯃꯥꯏꯖꯤꯡꯁꯦ ꯂꯣꯏꯔꯗꯤ ꯃꯟꯗꯦꯁꯦ ꯊꯕꯛ ꯆꯠꯄ ꯊꯟꯕ
ꯏꯁ
ꯑꯗꯨꯅ ꯑꯩꯅ ꯅꯤꯡꯊꯧ ꯀꯥꯕꯁꯦ ꯂꯧꯒꯦꯅ ꯂꯧꯕ
ꯌꯨꯝꯗꯤ ꯆꯠꯄ꯭ꯔꯣ ꯅꯤꯡꯊꯧꯀꯥꯕꯗ
ꯍꯥꯥ
ꯌꯨꯝꯗ ꯍꯦꯛ ꯍꯦꯛ ꯆꯠꯄꯔꯣ
ꯑꯥ ꯆꯠꯂꯦ‌ ꯍꯟꯗꯛꯁꯨ ‌‌ꯑꯃꯨꯛ ꯆꯠꯀꯅꯤ
ꯁꯤꯌꯥꯁ ꯉꯥꯁꯤ‌ ꯃꯟꯗꯦꯁꯦ
ꯑ ꯅꯧ ꯑ ꯂꯧ ꯆꯠꯅꯤꯡꯉꯥꯏ ꯆꯠꯇꯣꯏꯅꯦ
ꯎꯝ ꯌꯥꯝ